ꯍꯜꯂꯣ
ꯇꯥꯕ꯭ꯔꯣ
ꯑꯧ ꯍꯧꯒꯠꯂꯕꯣ
ꯏꯅ
ꯕꯣꯜ ꯌꯦꯡꯅꯕ ꯍꯧꯒꯠꯂꯤꯔꯣ
ꯌꯦꯡꯈ꯭ꯔꯦ ꯂꯣꯏꯈ꯭ꯔꯦ ꯕꯣꯜ
ꯅꯪꯒꯤ ꯁꯞꯄꯣꯔꯇꯔꯗ ꯍꯤꯡꯕ꯭ꯔꯣ
ꯍꯤꯡꯉꯦ ꯅꯪꯒꯤꯗꯤ
ꯍꯦ ꯑꯩꯗꯤ ꯌꯦꯡꯗꯦꯗ ꯉꯁꯤ
ꯎꯝ ꯉꯁꯤꯗꯤ ꯀꯩꯀꯩ ꯇꯧꯗꯣꯏꯅꯣ
ꯉꯁꯤ ꯊꯣꯏꯗꯣꯛꯄ ꯂꯩꯇꯦꯗ ꯌꯨꯝꯗ ꯁꯨꯝ ꯂꯩꯒꯅꯤ ꯅꯪꯗꯤ
ꯑꯩꯁꯨ ꯌꯨꯝꯗ ꯑꯗꯨꯝ ꯂꯩꯒꯅꯤ ꯑꯗꯨꯝ ꯍꯣꯔꯦꯟ ꯑꯗꯨꯝ ꯋꯥꯈꯥꯜꯗ ꯊꯣꯛ ꯊꯣꯛꯄ ꯊꯕꯛꯇꯣ ꯇꯧꯔꯗꯣꯏꯅꯦ
ꯇꯨꯝꯗꯣꯏ ꯃꯥꯜꯂꯦ ꯕꯣ ꯌꯦꯡꯅꯕ ꯍꯧꯒꯠꯄꯅꯤꯅ
ꯇꯨꯝꯗꯣꯏꯅꯦ ꯍꯣꯏ
ꯉꯔꯥꯡ ꯀꯩꯀꯩ ꯁꯥꯟꯅꯕ꯭ꯔꯥ ꯍꯥꯏꯗꯤ ꯀꯩꯀꯩ
ꯑꯩ ꯈꯪꯗꯦ ꯃꯣꯔꯅꯤꯡ ꯈꯛꯇꯗꯨꯗ ꯇꯪꯈꯥꯏ ꯈꯛꯇ ꯌꯦꯡꯕꯅꯦ ꯑꯗꯨꯁꯨ ꯏꯌꯥꯝꯕ ꯂꯥꯡꯃꯟꯕꯒꯤ ꯍꯧꯒꯠꯂꯒ ꯑꯩꯁꯨ ꯇꯨꯝꯃꯤꯔꯨꯔꯦ
ꯑꯣ ꯑꯗꯨ ꯑꯗꯨꯅ ꯍꯥꯏꯕꯗꯤ ꯅꯪꯁꯨ ꯕꯣꯜꯗ ꯌꯥꯝ ꯉꯥꯎꯕ ꯃꯤ ꯅꯠꯇꯦꯅꯦ
ꯍꯣꯏ ꯕꯣꯜ ꯍꯣꯁꯦꯜ ꯂꯩꯔꯗꯤ ꯂꯩꯔꯗꯤ ꯌꯦꯡꯉꯦ ꯌꯨꯝꯗ ꯂꯩꯔꯗꯤ ꯏꯊꯟꯗ ꯕꯤꯠ ꯂꯩꯇꯦ
ꯑꯣꯏꯗꯤ ꯑꯣꯏꯕꯅꯦ ꯏꯇꯣꯝꯅ ꯌꯦꯡꯉꯗꯤ ꯎꯝ ꯎꯨꯏꯕꯅꯦꯕ
ꯍꯣꯏ ꯑꯗꯨꯒꯤ ꯍꯣꯏ ꯑꯗꯣ ꯑꯌꯨꯛ ꯍꯧꯒꯠꯂꯒ ꯉꯥꯏꯍꯥꯛꯇꯪ ꯌꯦꯡꯉꯦ ꯏꯌꯥꯝꯕ ꯌꯦꯡꯕꯗꯨꯗ
ꯑꯣ ꯑꯩꯗꯤ ꯌꯦꯡꯗ꯭ꯔꯦ ꯌꯦꯡ ꯐꯪꯗ꯭ꯔꯦ ꯑꯩꯒꯤ ꯐꯣꯟꯗꯨꯗ ꯑꯩꯅ ꯌꯦꯡꯕ ꯌꯥꯕ ꯍꯥꯞꯇꯕꯒꯤ
ꯑꯩꯗꯤ ꯍꯥꯞꯄꯦꯕ ꯑꯩꯒꯤ ꯂꯦꯞꯇꯣꯞꯇ ꯀꯩꯅꯣ ꯖꯤ ꯐꯥꯏꯞꯇꯣ
ꯎꯝ
ꯑꯗꯣ ꯑꯩ ꯂꯦꯞꯇꯣꯞꯁꯨ ꯄꯨꯔꯛꯇ꯭ꯔꯦ ꯍꯣꯁꯇꯦꯜꯗ ꯂꯣꯏ ꯊꯝꯕꯤꯈ꯭ꯔꯦ
ꯑꯗꯣ ꯅꯪꯗꯤ ꯌꯨꯝ ꯂꯩꯕꯅꯤꯅ ꯌꯨꯝꯒꯤꯗ ꯌꯦꯡ ꯐꯪꯉꯥꯝꯅꯤ
ꯈꯨꯟꯗ ꯏꯃꯥꯟꯅꯕꯁꯤꯡꯁꯨ ꯂꯩꯇꯦ ꯃꯥ ꯃꯥꯒꯤ ꯊꯕꯛ ꯂꯣꯏ ꯆꯠꯅꯈ꯭ꯔꯦ ꯁꯨꯇꯤ ꯂꯥꯛꯄꯗ ꯏꯊꯟꯗ ꯉꯥꯏꯔꯦ ꯌꯨꯝ ꯈꯨꯟꯗ ꯂꯩꯔꯤꯁꯦ
ꯍꯣꯏꯅꯦ ꯃꯣꯏꯗꯤ ꯀꯔꯤ ꯇꯧꯕ ꯆꯠꯅꯔꯤꯕ
ꯀꯣꯂꯦꯖ ꯀꯥꯕ ꯂꯥꯏꯔꯤꯛ ꯇꯝꯕ ꯊꯕꯛ ꯇꯧꯕ ꯑꯁꯤꯒꯨꯝꯕꯅꯤꯅ
ꯅꯪꯅ ꯀꯃꯥꯏꯅ ꯚꯦꯀꯦꯁꯟ ꯐꯪꯉꯤꯕ
ꯀꯣꯂꯦꯖ ꯇꯣꯉꯥꯟꯕꯩꯅꯤ ꯀꯩꯅꯣ ꯑꯩꯈꯣꯏ
ꯈꯣꯏ ꯚꯤꯠ ꯚꯤꯠ ꯂꯩꯗꯦꯀꯣ ꯏꯃꯥꯟꯅꯕ ꯑꯩꯈꯣꯏꯅ ꯀꯥꯕ ꯑꯩꯅ ꯀꯥꯗꯕ ꯇꯧꯕꯁꯦ ꯕꯤꯛꯇꯤ ꯂꯩꯇꯦꯀꯣ ꯃꯥꯟꯅꯕꯁꯤꯅꯦ ꯅꯨꯡꯉꯥꯏꯔꯤꯁꯦ
ꯍꯣꯢ ꯁꯤꯁꯇꯔꯁꯦ ꯆꯍꯤ ꯀꯌꯥꯃꯨꯛ ꯁꯨꯗꯧꯔꯒꯦ
ꯅꯪ ꯍꯥꯏꯔꯛꯑꯣ ꯅꯪ ꯀꯌꯥꯃꯨꯛ ꯃꯥꯟꯒꯦ
ꯇ꯭ꯋꯦꯟꯇꯤ ꯇꯨ ꯇ꯭ꯋꯦꯟꯇꯤ ꯊ꯭ꯔꯤ
ꯌꯥꯝ ꯍꯩꯅ ꯍꯥꯏꯔꯛꯄꯁꯨ ꯌꯥꯎꯋꯦ
ꯀꯌꯥ ꯂꯩꯒꯦ
ꯀꯌꯥꯕ
ꯇ꯭ꯋꯦꯟꯇꯤ ꯇꯨ ꯇ꯭ꯋꯦꯟꯇꯤ ꯊ꯭ꯔꯤ ꯇ꯭ꯋꯦꯟꯇꯤ ꯋꯥꯟ ꯑꯁꯤꯋꯥꯏꯗ ꯈꯪꯗꯦ
ꯈꯤꯇꯪ ꯈꯤꯇꯪ ꯁꯣꯏꯌꯦ
ꯑꯗꯨꯗꯤ ꯀꯌꯥ
ꯇ꯭ꯋꯦꯟꯇꯤ ꯐꯣꯔ ꯑꯣꯏꯕ
ꯑꯥ
ꯇ꯭ꯋꯦꯟꯇꯤ ꯐꯥꯏꯚ ꯔꯥꯅꯤꯡ ꯑꯣꯏꯈ꯭ꯔꯦ
ꯑꯩꯉꯣꯟꯗꯒꯤ ꯈꯔ ꯍꯜꯂꯦ ꯑꯗꯨꯗꯤ
ꯑꯧ
ꯑꯩꯅ ꯇ꯭ꯋꯦꯟꯇꯤ ꯇꯨ
ꯑꯠꯆꯥꯥ ꯑꯉꯥꯡꯅꯤꯅꯦ
ꯅꯥꯟꯗꯤ ꯀꯣꯂꯦꯖꯒ ꯂꯣꯏ ꯀꯥꯕ ꯂꯩꯣꯏꯔꯝꯃꯅꯤ ꯑꯗꯨꯅꯅꯦ
ꯑꯧ ꯂꯣꯏꯔꯒ ꯖꯣꯕꯂꯦꯁ ꯑꯣꯜꯂ ꯂꯩꯔꯦꯅꯦ
ꯑꯩꯁꯨ ꯃꯊꯥ ꯁꯥꯔꯤꯅꯦ ꯑꯃꯨꯛ ꯑꯣꯟꯒꯗ꯭ꯔꯦꯅ ꯍꯣꯏ ꯇ꯭ꯔꯦꯅꯤꯡꯗꯣ ꯆꯠꯂꯒ ꯆꯍꯤ ꯑꯃꯈꯛꯇ ꯉꯥꯏꯔꯦꯕ ꯑꯩꯁꯨ ꯆꯍꯤ ꯑꯍꯨꯝꯗꯤ ꯀꯝꯄ꯭ꯂꯤꯠ ꯑꯣꯏꯈ꯭ꯔꯦꯕ ꯂꯣꯏꯔꯦꯕ
ꯑꯠ ꯆꯥ ꯆꯥ ꯀꯣꯂꯦꯖ ꯀꯥꯕ ꯅꯠꯇ꯭ꯔꯣ ꯅ
ꯍꯣꯏ ꯑꯗꯨꯝ ꯀꯣꯂꯦꯖ ꯍꯥꯏꯔꯅꯤ ꯀꯩꯅꯣ ꯑꯗꯨꯝ ꯇ꯭ꯔꯦꯅꯤꯡꯗꯨꯁꯨ
ꯑꯣꯍꯣꯏ ꯐꯠꯇꯕ ꯂꯩꯅ ꯇ꯭ꯔꯦꯅꯤꯡꯁꯤꯁꯨ ꯀꯔꯤ ꯀꯣꯔꯁ ꯑꯣꯏꯗꯣꯏꯅꯣꯕ ꯅꯪꯒꯤꯁꯤꯅ
ꯕꯤ ꯇꯦꯛ ꯑꯣꯏꯗꯣꯏꯅꯤ
ꯑꯣ ꯐꯥꯏꯗ
ꯑꯗꯨꯝ ꯑꯩꯈꯣꯏꯗꯤ ꯃꯤꯃꯥꯡꯗ ꯑꯗꯨꯝ ꯇꯝꯃꯤ ꯍꯥꯏꯕ ꯏꯀꯥꯏꯕꯒꯤ ꯀꯣꯂꯦꯖ ꯀꯥꯔꯤꯅꯤ ꯀꯥꯔꯤꯅꯤ ꯑꯗꯨꯝ ꯍꯥꯏꯌꯦꯕ
ꯎꯝ ꯐꯩꯌꯦꯗ ꯑꯗꯨꯁꯨ ꯍꯥꯏꯗꯤ ꯎꯝ ꯏꯁꯥꯅ ꯇꯧꯕ ꯄꯣꯠꯁꯦ ꯌꯥꯝ ꯑꯦꯛꯁꯄꯣꯖ ꯇꯧꯕꯁꯨ ꯐꯠꯇꯕꯅꯦ ꯅꯠꯇ꯭ꯔꯥ ꯃꯤꯁꯦ ꯐꯥꯕ ꯃꯤꯁꯨ ꯌꯥꯝ ꯂꯩꯌꯦ ꯐꯠꯇꯕ ꯃꯤꯁꯨ ꯌꯥꯝ ꯂꯩꯑ ꯑꯗꯨꯅ
ꯀꯔꯤ ꯀꯨꯂꯦꯖꯅꯣ ꯃꯊꯪ ꯑꯗꯨꯝ ꯍꯥꯡꯉꯛꯑꯗꯤ ꯍꯥꯏꯗꯤ ꯍꯥꯏꯗꯣꯛꯑꯦꯕ ꯆꯨꯝꯅꯒꯦ ꯍꯥꯏꯔꯛꯑꯗꯤ ꯑꯩ ꯑꯗꯨꯝ ꯀꯣꯂꯦꯖ ꯀꯥꯔꯤꯅꯤ ꯑꯗꯨꯒꯨꯝꯕ
ꯃꯥꯅꯦ ꯃꯥꯅꯦ ꯂꯣꯏꯗꯧꯔꯅꯦ ꯅꯪ ꯅꯨꯡꯉꯥꯏꯔꯦꯅꯦ ꯑꯗꯨꯗꯤ
ꯑꯁ ꯍꯥꯏꯗꯤ ꯃꯊꯥ ꯁꯥꯕ ꯍꯧꯕꯅꯦ ꯁꯤꯒꯨꯝꯕꯁꯦ ꯂꯣꯏ ꯇꯧꯔꯀꯥꯟꯁꯤꯗ ꯍꯥꯏꯕꯗꯤ ꯌꯨꯝꯗ ꯄꯩꯁꯥ ꯌꯥꯝ ꯆꯪꯕꯤꯔꯦ ꯌꯨꯝꯗ ꯑꯃꯨꯛ ꯐ꯭ꯔꯤ ꯂꯩꯗꯣꯏꯔꯥ ꯑꯗꯨ ꯀꯩꯀꯥ ꯈꯟꯕꯗꯀꯣ
ꯑꯦ ꯈꯟꯅꯨ ꯈꯟꯅꯨ ꯊꯣꯛ ꯊꯣꯛꯄ ꯂꯩꯒꯅꯤꯌꯦ ꯃꯤꯁꯦ ꯍꯣꯠꯅꯕ ꯀꯜꯂꯕ ꯑꯗꯨꯝ ꯎꯝ ꯂꯝꯕꯤꯗꯤ ꯂꯩꯕꯅꯦ
ꯂꯩꯌꯦ ꯑꯗꯣ ꯍꯟꯗꯛ ꯅꯪ ꯅꯪꯁꯨ ꯈꯪꯔꯕꯅꯤꯗꯅ ꯍꯥꯏꯕꯗꯤ ꯊꯕꯠ ꯍꯥꯏꯁꯦ ꯊꯄꯛ ꯑꯄꯤꯛꯄ ꯈꯣꯏ ꯑꯄꯤꯛꯄ ꯐꯥꯎ ꯃꯤ ꯃꯌꯥꯝꯅ ꯇꯟ ꯍꯥꯏꯗꯤ ꯐꯪꯅꯤꯡꯉꯥꯏ ꯆꯦꯟꯅꯔꯤꯅꯤ ꯑꯗꯨꯗ ꯑꯁ
ꯑꯩꯈꯣꯏ ꯃꯅꯤꯄꯨꯔꯁꯦ ꯌꯥꯗ꯭ꯔꯕꯅꯤꯗ ꯅꯠꯇ꯭ꯔꯥ
ꯍ ꯍ
ꯃꯤ ꯂꯥꯝꯅ ꯇꯧꯅꯤꯡꯗꯗꯅ ꯏꯟꯊꯨꯡꯅꯩ ꯑꯩꯈꯣꯏꯅ ꯍꯦꯛꯇ ꯄꯣꯁ ꯃꯉꯥ ꯇꯔꯨꯛꯀꯤꯁꯨ ꯂꯤꯁꯤꯡ ꯉꯥꯛꯇꯣꯏꯅꯦ ꯃꯅꯤꯄꯨꯔꯖꯦ
ꯑꯗꯨꯒꯤꯅꯦ ꯑꯗꯨꯒꯤꯅꯦ ꯑꯩꯅ ꯍꯥꯏꯔꯤꯗꯤ ꯍꯥꯏꯕꯗꯤ ꯂꯖꯤꯛ ꯍꯩꯕꯁꯨ ꯊꯥꯖꯔꯛꯇ꯭ꯔꯦꯕ ꯃꯒꯨꯟ ꯃꯥꯡꯂꯛꯑꯦꯕ
ꯎꯝ ꯑꯦ ꯑꯗꯨ ꯑꯣꯏꯔꯁꯨ ꯋꯥ ꯉꯣ ꯍꯩꯕꯨ ꯍꯩꯔꯗꯤ ꯑꯗꯨꯝ ꯐꯪꯒꯅꯤ ꯋꯥꯒꯅꯣ
ꯍꯣꯏꯅꯦ ꯃꯥꯅꯤꯅꯦ ꯌꯥꯝꯅꯁꯨ ꯍꯩ ꯍꯩꯕꯒꯤ ꯌꯥꯝꯅꯁꯨ ꯍꯩꯇꯕꯩ ꯅꯤꯅꯦ
ꯅꯪ ꯈꯛꯇ ꯅꯠꯇꯦ ꯑꯗꯨꯒꯤ ꯐꯤꯕꯝꯗ ꯑꯩꯁꯨ ꯂꯩꯔꯤꯗ ꯑꯗꯣ ꯅꯪ
ꯎꯝ
ꯎꯝ ꯇꯝꯕ ꯀꯥꯟꯗꯅꯦ ꯈꯋ꯭ꯥꯏ ꯅꯨꯉꯥꯏꯔꯤꯁꯦ
ꯇꯝꯕ ꯀꯥꯟꯗꯗꯤ ꯍꯣꯏ ꯅꯨꯉꯥꯏ
ꯈ꯭ꯋꯥꯏ ꯅꯨꯉꯥꯏꯕꯁꯦ ꯅꯠꯇꯦ ꯇꯝꯕ ꯀꯥꯟꯗꯅꯦꯕ ꯈ꯭ꯋꯥꯏ ꯅꯨꯉꯥꯏꯔꯤꯁꯦ ꯊꯕꯛꯀ ꯇꯧꯔꯒ ꯑꯥ ꯃꯅꯤꯄꯨꯔꯗ ꯇꯧꯔꯗꯤ ꯈꯔ ꯐꯅꯤ ꯑꯗꯨ ꯂꯩꯌ‌ꯦꯗꯅ ꯑꯈꯣꯏ ꯑꯍꯥꯟꯕ ꯆꯡꯕꯗꯤ ꯊꯕꯛ ꯇꯧꯔꯁꯨ ꯃꯤꯒꯤ ꯃꯈꯥꯗ ꯂꯩꯕꯅꯤꯅꯥ ꯑꯃꯨꯛꯀ ꯑꯃꯥ ꯋꯥꯕꯗꯨ ꯗꯨꯝ ꯊꯦꯡꯅꯗꯣꯏꯅꯦꯕ
ꯍꯣꯏ ꯏꯃꯥꯟꯅꯕꯅꯥ ꯍꯥꯏꯌꯦ ꯃꯣꯏ ꯃꯅꯦꯈꯣꯏꯗꯣ ꯊꯕꯛ ꯇꯅꯤ ꯍꯥꯏꯕ ꯂꯥꯏꯔꯤꯛ ꯄꯥꯔ ꯆꯪꯕꯒꯤ ꯊꯕꯛ ꯇꯧꯔꯒꯥꯟꯗ ꯋꯥꯃꯟꯕꯒꯤ ꯊꯕꯛ ꯇꯧꯔꯒꯥꯟꯗ ꯂꯥꯏꯔꯤꯛ ꯍꯦꯟꯅ ꯄꯥꯌꯦ ꯍꯥꯏꯌꯦ ꯈꯪꯅꯤꯉꯥꯏ
ꯎꯝ ꯎꯝ ꯍꯣꯏ ꯃꯤ ꯃꯃꯥꯡꯗ ꯆꯣꯞꯄꯁꯨ ꯌꯥꯗꯕꯗꯣ
ꯍꯣꯏ
ꯑꯗꯨ ꯆꯨꯝꯔꯝꯅꯤ ꯍꯨꯖꯤꯛꯀꯥꯟ ꯑꯥ ꯍꯨꯖꯤꯛ ꯀꯔꯤ ꯍꯥꯏꯗꯣꯏꯔꯥ ꯑꯩꯈꯣꯏ ꯑꯈꯣꯏꯗꯒꯤ ꯑꯉꯥꯡ ꯂꯩꯗꯅ ꯍꯨꯖꯤꯛ ꯋꯥꯔꯤꯕꯨ ꯀ꯭ꯂꯥꯁ ꯑꯟꯗ꯭ꯔ ꯇꯦꯟ ꯃꯣꯏꯒꯤ ꯃꯇꯝ ꯂꯥꯛꯑꯥꯗꯤ ꯄꯩꯁꯥ ꯄꯥꯏꯔꯁꯨ ꯍꯩꯕꯨ ꯍꯩꯇ꯭ꯔꯕ ꯊꯕꯛ ꯂꯧꯈꯠꯄ ꯌꯥꯔꯔꯣꯏ ꯍꯥꯏꯗꯤ ꯆꯥꯎꯈꯠꯄꯥ ꯃꯇꯨꯡ ꯏꯟꯅ ꯗꯤꯖꯤꯠꯇ ꯉꯥꯛꯇꯁꯨ ꯄꯥꯏꯔꯛ ꯑꯅꯤ ꯍꯩꯇꯕꯅ ꯀꯃꯥꯏꯟ ꯇꯧꯔꯨꯅꯤ ꯅꯠꯇ꯭ꯔꯥ ꯑꯣꯟꯗꯤ ꯑꯣꯂꯥꯛꯑꯅꯤ
ꯌꯥꯝ ꯋꯥꯕꯅꯦ ꯑꯁ ꯇꯝꯔꯤꯀꯥꯟꯗꯗꯤ ꯌꯥꯝ ꯅꯨꯡꯉꯥꯏꯌꯦ ꯄꯩꯁꯥ ꯆꯪꯕꯗꯤ ꯈꯪꯗꯦ ꯐꯅꯥꯝ ꯆꯪꯉꯤ ꯁ‌ꯦꯃꯤꯁꯇ꯭ꯔ ꯈꯨꯗꯤꯡ
ꯃ‌ꯦ ꯃꯦꯃꯣꯔꯤꯗꯤ ꯌꯥꯝ ꯂꯩꯩꯍꯧꯕ ꯅꯠꯇ꯭ꯔꯥ
ꯍꯣꯏ ꯂꯩꯍꯧꯋꯦ ꯖꯥꯠ ꯖꯥꯠ ꯇꯧ ꯇꯧꯕ ꯌꯥꯗꯕ ꯇꯧꯕ ꯌꯥꯕ ꯄꯪꯆꯠ ꯆꯠ
ꯑꯩꯈ‌ꯣꯏꯁꯨ ꯇꯧꯔꯝꯃꯦꯕ ꯐꯣꯟ ꯄꯥꯏꯒꯅꯨ ꯍꯥꯏꯔ ꯍꯦꯟꯅꯁꯨ ꯄꯥꯏꯅꯤꯡꯉ‌ꯦꯀꯣ ꯐꯣꯟꯒꯥꯁꯦ ꯂꯣꯠꯅ ꯂꯣꯠꯅ ꯄꯥꯏꯕ ꯎꯝ
ꯑꯈꯣꯏ ꯍꯣꯁꯇꯦꯜꯗꯤ ꯄꯥꯏꯕ ꯌꯥꯏꯌꯦ
ꯑꯣ ꯐꯌꯦ ꯅꯣꯏꯒꯤꯗꯤ ꯑꯈꯣꯏꯗꯤ ꯌꯥꯔꯥ
ꯀꯩꯅꯣ
ꯌꯥꯗꯕꯅꯦ ꯏꯕꯨꯡꯉꯣ ꯅꯣꯏ ꯐꯕꯒꯤ ꯇꯧꯔꯝꯃꯤꯅꯤ ꯌꯥꯗꯕ ꯀꯣꯂꯦꯖ ꯌꯥꯝ ꯂꯩꯩꯅꯦ ꯑꯉꯥꯡꯒꯤ ꯇꯥꯏꯞꯇ ꯇꯧꯔꯒ
ꯑꯈꯣꯏꯗꯤ ꯄꯪꯊꯔ‌ꯣꯛ ꯊꯔ‌ꯣꯛꯄ ꯌꯥꯏ ꯀꯨꯁꯤꯅꯤ ꯋꯥ꯭ꯔꯗꯦꯟꯁꯨ ꯂꯩꯇꯦ ꯆꯨꯝꯅ ꯃꯦꯁ ꯈꯇ ꯄꯤꯌꯦ ꯍꯥꯏꯕ ꯋꯥ ꯈꯇꯥꯅꯤ
ꯉꯥ ꯑꯃꯥꯔꯣꯝꯗꯤ ꯐꯌꯦ ꯍꯥꯏꯗꯤ ꯑꯍꯟ ꯉꯥꯛꯇꯅꯦ ꯏꯁꯥ ꯏꯁꯥꯗ ꯀꯤꯌ꯭ꯔ ꯐꯩ ꯐꯠꯇꯦ ꯈꯪꯒ꯭ꯔꯥꯕ ꯉꯥꯛꯇꯅꯦ ꯀꯣ
ꯍꯣꯏ
ꯑꯗꯨꯗ ꯐꯩꯌꯦ ꯑꯗꯨ ꯑꯃꯥꯔꯣꯝꯗꯁꯨ ꯂꯩꯕꯅꯦꯕ ꯎꯝ ꯏꯁꯇ꯭ꯔꯤꯛ ꯌꯥꯝ ꯑꯣꯏꯕꯒꯤ ꯉꯥꯎꯁꯤꯟꯅꯥꯕꯁꯨ ꯀꯤꯔꯒ ꯉꯥꯎꯁꯤꯟꯅꯥꯕꯁꯨ ꯂꯩꯌꯦ ꯑꯗꯨ ꯏꯁꯇ꯭ꯔꯤꯛ ꯑꯣꯏꯃꯟꯕꯒꯤ ꯍꯦꯟꯖꯤꯜꯂꯦꯗ ꯇꯧ ꯊꯣꯛꯀꯦꯗꯥ ꯍꯥꯏꯅ ꯇꯧ ꯑꯃꯨꯛꯀꯥ ꯇꯧꯒꯦ ꯇꯧꯕ ꯑꯃꯥ ꯌꯥꯎꯕꯁꯨ ꯂꯩꯌꯦꯀꯣ
ꯍꯣꯏ
ꯊꯥꯕꯛ ꯈꯨꯗꯤꯡ ꯑꯐꯥꯕꯒ ꯐꯠꯇꯥꯕꯁꯦ ꯑꯗꯨꯝ ꯌꯥꯎꯏ
ꯃꯥꯅꯤ ꯃꯥꯅꯤ ꯁꯝꯃꯔ ꯚꯦꯀꯦꯁꯟꯁꯦ ꯈꯪꯍꯧꯗꯅ ꯂꯣꯏꯗꯧꯔꯦꯅꯦ ꯑꯈꯣꯏꯒꯤꯗꯤ ꯑꯃꯨꯛ
ꯄꯥꯝꯃꯨꯗ꯭ꯔꯥ
ꯄꯥꯝꯃꯨꯌꯦ ꯑꯗꯨ ꯀꯣꯏꯕ ꯆꯠꯇꯣꯏꯅꯦ ꯃꯄꯥꯟ ꯂꯝꯗꯥ ꯏꯃꯥꯟꯅꯕ ꯈꯔꯒ
ꯅꯨꯡꯉꯥꯏꯔꯦꯅꯦ ꯀꯥꯏ ꯀꯣꯏꯒꯦ ꯍꯥꯏꯅꯣ
ꯃꯐꯝꯗꯤ ꯍꯩꯔꯒꯦ ꯑꯗꯣ ꯃꯐꯝ ꯇꯔꯨꯛꯃꯨꯛ ꯀꯣꯏꯕ ꯆꯠꯇꯣꯏꯅꯦ
ꯇꯤꯀꯦꯠ ꯀꯛꯑꯕꯣ
ꯍꯣꯏ ꯀꯥꯛꯑꯦ
ꯑꯠꯆꯥ ꯅꯨꯡꯉꯥꯏꯔꯦꯅꯦ ꯐ꯭ꯂꯥꯏꯠꯔꯥ ꯇꯤ ꯇ꯭ꯔꯦꯟꯔꯥ
ꯐ꯭ꯂꯥꯏ ꯑꯣꯏꯗꯣꯏꯅꯤ ꯍꯟꯗꯛꯇꯤ
ꯑꯁ ꯅꯨꯡꯉꯥꯏꯔꯤꯅꯦ ꯅꯣꯏꯅ ꯀꯣꯏꯊꯣꯛꯇꯣꯏꯁꯦ
ꯍꯣꯏ ꯎꯝ ꯗꯦꯠ ꯅꯥꯏꯟꯗꯒꯤ ꯗꯦꯠ ꯐꯤꯐꯇꯤꯟ ꯑꯁꯤ ꯐꯥꯎ ꯈꯇꯥꯅꯤꯗ ꯀꯣꯂꯦꯖꯁꯨ ꯑꯃꯨꯛ ꯀꯥꯕ ꯍꯧꯔꯅꯦꯕ
ꯅꯣꯏꯗꯤ ꯁꯦꯠ ꯌꯥꯝ ꯄꯥꯏꯌꯦꯅ ꯌꯨꯝꯗꯁꯨ ꯄꯩꯁꯥ ꯌꯥꯝ ꯆꯠꯄ ꯑꯗꯨꯒ ꯅꯣꯏ ꯀꯣꯏꯊꯣꯛꯄ ꯍꯥꯏꯕꯁꯤ ꯌꯦꯡꯉꯣ ꯎꯝ ꯀꯩ ꯍꯥꯏꯗꯣꯏꯅꯣ ꯐ꯭ꯂꯥꯏꯠꯇꯁꯨ ꯆꯠꯂꯦ ꯍꯥꯏꯔꯦ ꯑꯗꯨꯝ ꯐꯤꯐꯇꯤꯒꯨꯝꯕꯗꯤ ꯆꯠꯈ꯭ꯔꯥꯅꯤ
ꯅꯠꯇꯦꯍꯦ ꯀꯔꯥꯏꯗꯒꯤ ꯉꯍꯥꯇꯪꯒꯤꯗꯨꯕꯨ ꯐ꯭ꯂꯥꯏꯠ ꯇꯤꯀꯦꯗꯤ ꯅꯍꯥꯟꯋꯥꯏꯗꯒꯤ ꯑꯗꯨꯝ ꯀꯛꯄꯤꯕꯅꯤꯅ ꯍꯣꯡꯉꯦꯕ
ꯑꯣ ꯀꯌꯥꯒꯨꯝꯕꯗ ꯀꯛꯄ
ꯃꯄꯥꯟ ꯂꯝ ꯍꯥꯏꯖꯦ ꯌꯥꯝ ꯂꯥꯞꯄ ꯅꯠꯇꯦ ꯑꯈꯣꯏ
ꯃꯃꯥꯟ ꯍꯥꯏꯔꯛꯑꯣꯅꯦ
ꯎꯝ ꯑꯞ ꯗꯥꯎꯟꯒꯤ ꯂꯤꯁꯤꯡ ꯇꯔꯦꯠ
ꯑꯠꯆꯥ ꯑꯩꯅ ꯑꯩꯅ ꯈꯟꯕꯗ ꯖꯤ ꯑꯣꯏꯔꯝꯗꯣꯏ ꯃꯥꯜꯂꯦ ꯑꯗꯨꯗꯤ ꯆꯨꯝꯕ꯭ꯔꯥ ꯖꯤꯔꯥ ꯑꯦꯁꯇ꯭ꯔꯥ ꯅꯪꯅ ꯆꯠꯀꯥꯗꯧꯔꯤꯕ ꯂꯥꯝꯗꯣ ꯖꯤꯔꯥ ꯑꯦꯁ꯭ꯔꯥ
ꯑꯦꯁꯅꯦ
ꯃꯥꯜꯂꯦꯕ ꯑꯩꯁꯨ ꯄ꯭ꯔꯥꯏꯖ ꯇꯥꯕꯗ
ꯍꯣꯏ ꯍꯣꯏ ꯁꯝꯃꯔ ꯑꯣꯏꯕꯅꯤꯅꯀꯣ
ꯑꯩ ꯆꯠꯄ ꯐꯪꯗꯦ ꯑꯩꯁꯨ ꯑꯥ ꯂꯥꯁ ꯌꯔ ꯇ꯭ꯔꯥꯏ ꯇꯧꯕꯅꯦꯕꯀꯣ
ꯍꯣꯏ
ꯑꯩ ꯑꯦꯟꯗ ꯂꯩꯔꯝꯃꯤꯅꯦꯕ ꯑꯦꯟꯗ ꯌꯥꯝ ꯅꯛꯄꯅꯦꯕ ꯋꯥ ꯑꯗꯨꯗꯤ
ꯍꯣꯏ
ꯈꯪꯗꯦ ꯃꯤꯅ ꯍꯥꯏꯖꯤꯟꯕ꯭ꯔꯥꯗꯤ ꯈꯪꯗꯦ ꯐ꯭ꯂꯥꯏꯠ ꯇꯤꯀꯦꯠꯁꯦ ꯑꯗꯨꯝ ꯋꯥꯟ ꯀꯦꯒꯨꯝꯕꯗꯁꯨ ꯌꯥꯎꯋꯦ ꯍꯥꯏꯌꯦꯕ ꯑꯦꯗꯚꯥꯟꯁꯇ ꯀꯛꯑꯗꯤ
ꯆꯠꯁꯦ ꯆꯠꯁꯦ ꯆꯠꯁꯦꯗ ꯆꯤꯟꯗ ꯍꯥꯏꯕꯀꯣ ꯑꯗꯨꯒ ꯁꯨꯄꯥꯡ ꯄꯥꯡꯊꯣꯛꯇꯕ
ꯑꯩꯁꯦ ꯖꯤꯗ ꯍꯥꯟꯅ ꯆꯪꯗꯣꯏꯅꯦ ꯖꯤꯗꯒꯤ ꯒꯥꯔꯤꯗ ꯇꯣꯡꯗꯣꯏꯅꯤ ꯏꯃꯥꯟꯅꯕꯁꯤꯡꯒ ꯑꯃꯨꯛ
ꯑꯠꯆꯥꯥ ꯍꯣ ꯑꯗꯨꯗꯒꯤ ꯒꯟ ꯇꯥꯌꯦ ꯅꯥꯛꯈ꯭ꯔꯕꯅꯦ ꯑꯗꯨꯗꯒꯤꯗꯤ
ꯍꯣꯏ ꯍꯣꯏ ꯍꯣꯏ
ꯌꯥꯝꯐꯩꯑꯦ ꯅꯦ ꯑꯗꯨꯃꯥꯏꯅ ꯃꯦꯃꯣꯔꯤ ꯀ꯭ꯔꯤꯌꯦꯠ ꯇꯧꯍꯧꯕꯁꯨ ꯐꯩ ꯑꯩꯈꯣꯏꯗꯤꯅꯦ ꯎꯝ ꯀꯣꯂꯦꯖ ꯀꯥꯕ ꯀꯥꯟꯗ ꯀꯩ ꯍꯥꯏꯗꯣꯏꯅꯣ ꯌꯥꯝ ꯏꯁꯇ꯭ꯔꯤꯛ ꯑꯣꯏꯕ ꯀꯣꯂꯦꯖꯇ ꯀꯥꯈꯤꯕ
ꯆꯧꯈꯠꯄ ꯀꯣꯂꯖꯁꯤꯠ ꯅꯠꯇꯕ ꯂꯋꯥꯏ ꯇꯥꯏ ꯍꯥꯏꯗꯣꯏꯔꯥ ꯑꯩ ꯀꯩ ꯍꯥꯏꯗꯣꯏꯅꯣ ꯈꯪꯗꯦ ꯃꯣꯏ ꯃꯨꯠꯁꯦꯀꯣ ꯐꯣꯟꯁꯨ ꯄꯥꯏꯍꯟꯗꯦ ꯐꯣꯟ ꯐꯣꯟ ꯄꯥꯍꯟꯗꯕꯒꯤ ꯑꯩꯈꯣꯏꯁꯨꯅꯦ